ꯑꯣ ꯇꯥꯔꯦ ꯇꯥꯔꯦ ꯅꯦꯠꯁꯤ ꯌꯥꯝ ꯅꯨꯡꯉꯥꯏꯇꯦ ꯑꯗꯨꯅꯅꯦ ꯍꯟꯗꯛꯁꯤ ꯆꯞ ꯆꯞ ꯑꯃꯨꯛ ꯑꯃꯨꯛ ꯎꯝ ꯁꯥꯟꯅꯕ ꯌꯥꯗ꯭ꯔꯤꯁꯦ ꯍꯧꯖꯤ
ꯑꯗꯨꯒꯤ ꯃꯥꯜꯂꯦ ꯑꯗꯨꯒꯤ ꯃꯥꯜꯂꯦ ꯍꯥꯏꯗꯤ ꯑ ꯄꯠ ꯄꯠ ꯇꯠꯂꯒ ꯑꯃ ꯇꯧꯕꯤꯗꯣ ꯉꯁꯥꯏ ꯑꯩꯈꯣꯏ ꯏꯆꯦꯒ ꯇꯧꯕ ꯀꯣꯜꯗꯁꯨ ꯑꯗꯨꯃꯥꯏꯅ ꯇꯧꯔꯒ ꯌꯥꯈꯤꯗꯦꯕ
ꯍꯣꯏ ꯑꯗꯨꯅꯤ ꯕꯤꯖꯤ ꯕꯤꯖꯤ ꯍꯦꯛꯇ ꯍꯥꯏꯔꯛ ꯂꯩꯔꯦ ꯀꯣꯜ ꯀꯛꯈꯤꯕꯒ
ꯍꯣꯏ ꯍꯣꯏ ꯍꯣꯏ ꯍꯣꯏ ꯍꯦꯛ ꯊꯝꯃꯒꯀꯣ ꯕꯤꯖꯤ ꯍꯥꯏꯔꯛꯅꯤ ꯍꯦꯛ ꯇꯧꯕꯒ ꯕꯤꯖꯤ ꯍꯥꯏꯔꯛꯑꯅꯤ ꯑꯗꯨꯃꯥꯏꯅ ꯇꯧꯋꯦꯕ ꯀꯣꯜꯁꯦ
ꯎꯝ ꯔꯤꯐ꯭ꯔꯦꯁ ꯇꯧꯊꯣꯛꯑꯒ ꯉꯥꯛꯇꯪ ꯉꯥꯛꯇꯪ ꯂꯩꯔꯒ ꯑꯃꯨꯛ ꯌꯥꯔꯛꯏꯁꯦ
ꯍꯣꯏ ꯍꯣꯏ ꯃꯤꯅꯤꯠ ꯃꯔꯤ ꯃꯉꯥ ꯃꯔꯤ ꯃꯉꯥ ꯂꯩꯔꯒ ꯇꯧꯋꯦ ꯃꯥꯁꯦ ꯀꯃꯥꯏꯅ ꯇꯧꯅꯣ ꯈꯪꯗꯦ ꯕꯦꯔꯥꯅꯤꯁꯤꯁꯨ ꯑꯗꯨꯝ ꯃꯣꯏꯁꯦ ꯃꯤ ꯃꯌꯥꯝꯁꯨ ꯁꯨꯝ ꯇꯧꯅꯕ꯭ꯔꯥ ꯈꯪꯗꯦ ꯑꯗꯨꯅ ꯌꯥꯗꯦ ꯌꯥꯗꯦꯅ ꯑꯗꯨꯝ ꯇꯧꯋꯦꯕ ꯂꯣꯏꯗꯣꯔꯕꯅꯤꯅ
ꯂꯣꯏꯗꯣꯔꯕꯅꯤꯅ ꯃꯔꯣꯟ ꯃꯔꯣꯟ ꯇꯧꯁꯤꯟꯅꯔꯝꯃꯅꯤ ꯑꯗꯨꯅꯅꯤ
ꯑꯗ ꯃꯣꯏꯒꯤꯁꯦ ꯄ꯭ꯔꯣꯖꯦꯛꯁꯦ ꯌꯥꯝ ꯂꯩꯕ ꯃꯥꯜꯂꯦꯀꯣ ꯃꯈꯟ ꯃꯈꯟ
ꯂꯩ ꯑꯩꯉꯣꯟꯗꯁꯨ ꯑꯃ ꯍꯥꯞꯄꯑꯦꯕ ꯑꯁ ꯇꯧꯗ꯭ꯔꯕꯅꯤ ꯒ꯭ꯌꯥꯟ ꯇꯥꯗꯦꯗ ꯃꯣꯏꯅ ꯚꯣꯏꯁ ꯊꯥꯔꯛꯑꯦꯕ ꯑꯩꯅ ꯃꯩꯇꯩ ꯃꯌꯦꯛꯇ ꯏꯔꯦꯕ ꯑꯗꯨ ꯍꯥꯟꯅ ꯁꯝꯃꯤꯠ ꯇꯧ ꯌꯥꯗ ꯗ ꯀꯩꯅꯣ ꯇꯦꯁ ꯇꯧꯕꯗ ꯍꯥꯟꯅ ꯊꯥꯔꯛꯄ ꯌꯥꯗ ꯀꯣꯟꯅ ꯑꯗꯩꯗꯤ ꯀꯣꯜꯒꯤ ꯁꯤ ꯂꯣꯏꯁꯤꯜꯂꯒ ꯀꯣꯜꯅ ꯇꯧꯔꯒꯦꯅ ꯇꯧꯗ꯭ꯔꯦ ꯍꯩ ꯇꯞꯅ ꯇꯧꯔꯒꯦ ꯑꯗꯨꯗꯤ
ꯑꯣ ꯑꯗꯨ ꯑꯗꯨꯅꯦ ꯉꯝꯗꯦꯅ ꯈꯪꯗꯦꯗ ꯒ꯭ꯌꯥꯟ ꯑꯃ ꯇꯥꯗꯦ ꯑꯗꯨꯅꯤ ꯋꯥꯔꯤ ꯅꯨꯡꯉꯥꯏꯔꯀꯥꯟꯗ ꯍꯥꯏꯗꯤꯅꯦ ꯉꯁꯥꯏ ꯑꯩꯅ ꯍꯥꯏꯕ ꯑꯗꯣ ꯁꯨꯝ ꯕꯕꯥ ꯍꯣꯏ ꯀꯩ ꯍꯣꯏ ꯁꯨꯃꯥꯏꯅ ꯀꯩꯅꯣ ꯇꯧꯕꯁꯦ ꯅꯥꯕ ꯈꯣꯠꯄ ꯇꯧꯕꯁꯦ ꯑꯩꯈꯣꯏꯅ ꯃꯣꯏꯗꯤ ꯑꯍꯟ ꯑꯣꯏꯔꯛꯄꯁꯦ ꯌꯥꯝ ꯀꯩꯅꯣ ꯑꯣꯏꯕꯅꯦꯕ ꯆꯥꯕ ꯊꯛꯄ ꯈꯪꯗꯦꯠ ꯋꯠ ꯆꯠꯄ ꯈꯣꯠꯄ ꯑꯗꯩ ꯋꯥꯛꯀꯤꯡ ꯅꯨꯡꯀꯤꯡ ꯈꯔ ꯗꯔꯀꯥꯔ ꯑꯣꯏꯕꯅꯦꯕ ꯃꯣꯏꯁꯦ
ꯎꯝ ꯍꯣꯏ
ꯑꯩꯈꯣꯏ ꯑꯩꯈꯣꯏ ꯃꯥꯥꯁꯦ ꯑꯩꯈꯣꯏ ꯃꯥꯁꯦ ꯃꯃꯥꯡ ꯃꯦ ꯊꯥꯗꯣ ꯌꯥꯝ ꯀꯟꯅ ꯅꯥꯈꯤꯕꯀꯣ ꯅꯥꯔꯤꯁꯦ ꯃꯥꯁꯦ ꯈꯪꯗꯦ ꯆꯥꯕ ꯑꯍꯤꯡꯕ ꯄꯣꯠ ꯍꯥꯏꯇꯥꯔꯦ ꯆꯥꯔꯨꯕ ꯊꯕꯤꯒꯨꯝꯕ ꯑꯗꯒꯤ ꯎꯁꯣꯐ ꯑꯅꯤꯔꯛꯀꯨꯝꯕ ꯆꯥꯔꯨꯕ ꯇꯨ ꯇꯥꯏꯝꯁ ꯃꯨꯛ
ꯎꯝ
ꯑꯗꯣ ꯃꯣꯏꯗꯤ ꯗꯥꯏꯕꯤꯇꯤꯁ ꯂꯩꯕꯒꯤ ꯑꯗꯨꯝꯕ ꯌꯥꯝ ꯀꯟ ꯆꯥꯕ ꯌꯥꯗꯦꯕꯀꯣ ꯗ ꯃꯥꯁꯦ ꯅꯥꯔꯒꯅꯦ ꯑꯁ ꯅꯨꯃꯤꯠ ꯅꯤꯅꯤ ꯈꯛꯇꯅꯦ ꯆꯥꯛ ꯆꯥꯗꯕ ꯑꯗꯨ ꯆꯥꯗꯕ ꯁꯤꯗ ꯁꯨꯒꯔꯖꯤꯅ ꯍꯥꯏꯠꯖꯅ ꯋꯥꯡꯈꯠꯈ꯭ꯔꯕ ꯑꯗꯨꯒꯅꯦ ꯀꯩꯗꯧꯋꯏ ꯁꯨꯒꯔ ꯋꯥꯡꯉꯒꯅ ꯁꯣꯝ ꯅꯥꯀꯟꯗꯅ ꯃꯁꯥꯁꯦ ꯀꯦꯝ ꯆꯥꯗꯕꯒꯤ ꯕꯔꯞ ꯄꯊꯔꯥꯄꯤ ꯇꯧꯔꯕ ꯑꯗꯣ ꯍꯣꯁꯄꯤꯇꯥꯂꯥꯏꯁ ꯇꯧꯋꯦ ꯇꯧꯔꯀꯥꯟꯗ ꯀꯌꯥꯝ ꯑꯗꯩ ꯋꯥꯔꯦ ꯍꯥꯏꯗꯤ ꯑꯩꯗꯤ ꯄꯨꯔꯥ ꯑꯩꯅ ꯈꯜꯂꯤꯅꯦ ꯑꯁ ꯑꯩꯈꯣꯏ ꯃꯥꯥꯁꯦ ꯀꯩꯅꯣꯝ ꯇꯧꯕꯤꯗꯣꯏ ꯃꯥꯜꯂꯦ ꯀꯥꯏꯅ ꯋꯥꯈꯟꯗ ꯑꯃ ꯌꯥꯝ ꯅꯨꯡꯉꯥꯏꯇꯕ ꯐꯥꯎꯕꯗꯣ ꯇꯧꯈ꯭ꯔꯦꯕ ꯍꯥꯏꯗꯤ ꯐꯤꯕꯝ ꯁꯣꯛꯆꯟꯕꯒꯤꯅꯤꯀꯣ ꯌꯥꯝ ꯊꯤꯅ ꯑꯗꯨꯒ ꯍꯦꯟꯅ ꯅꯨꯡꯉꯥꯏ ꯆꯇ꯭ꯔꯤꯁꯤꯅ ꯑꯩꯅ ꯑꯩꯒꯤ ꯍꯧꯗꯣꯡ ꯑꯃꯈꯛ ꯂꯣꯏꯖꯩꯌꯦꯕ ꯀꯣ ꯄꯦꯠ ꯑꯃꯈꯛ ꯃꯆꯥ ꯍꯧꯗꯣꯡ ꯍꯧꯗꯣꯛ ꯃꯥꯁꯨ ꯀꯟꯅ ꯅꯥꯈꯠꯂꯛꯄ ꯑꯗꯨꯏ ꯇꯥꯏꯃꯤꯡꯗꯨꯗ ꯃꯣꯏꯒꯤ ꯍꯧꯨꯖꯤꯛꯀꯥꯟꯖꯦ ꯑ ꯄ꯭ꯔꯕꯣ ꯚꯥꯏꯔꯁ ꯑꯅ ꯑꯩꯈꯣꯏꯒꯤ ꯍꯨꯏꯒ ꯍꯧꯗꯣꯡꯒꯁꯤ ꯅꯥꯕ ꯂꯥꯏꯅꯥ ꯑꯃ ꯂꯩꯌꯦꯕꯀꯣ ꯑꯗꯨ ꯁꯦ ꯍꯦꯛ ꯅꯥꯔꯕ ꯃꯣꯏꯁꯦ ꯏꯁꯤꯡ ꯄꯤꯊꯛꯄꯁꯨ ꯌꯥꯗꯦꯕ ꯇ꯭ꯔꯤꯠꯃꯦꯟ ꯇꯧꯔꯤꯉꯩ ꯃꯅꯨꯡꯁꯤꯗ ꯀꯦꯝ ꯄꯤꯖꯕ ꯌꯥꯗꯦꯕ ꯑꯗꯣ ꯑꯩꯒꯤ ꯍꯧꯗꯣꯡꯁꯦ ꯅꯥꯗꯅꯅꯦ ꯊꯥ ꯑꯃ ꯆꯨꯞꯅ ꯂꯥꯏꯌꯦꯡꯉꯦꯕ ꯃꯦ ꯊꯥꯗ ꯑꯩꯈꯣꯏ ꯃꯥꯁꯨ ꯅꯥꯕ ꯍꯣꯁꯄꯤꯇꯥꯜ ꯂꯩꯕ ꯍꯧꯗꯣꯡꯁꯤꯁꯨ ꯅꯨꯡꯇꯤꯒꯤ ꯍꯣꯁꯄꯤꯇꯥꯜꯗ ꯑꯅꯤꯔꯛ ꯑꯅꯤꯔꯛ ꯄꯨꯕ ꯍꯤꯡꯅꯕ ꯍꯣꯠꯅꯕꯗ ꯑꯗꯨꯒ ꯁꯦꯟꯅꯕ ꯑꯃꯁꯨ ꯆꯪꯕ ꯏꯃꯥꯁꯨ ꯁꯦꯟꯅꯕ ꯑꯗꯨꯒ ꯑꯩꯈꯣꯏ ꯕꯥꯁꯤꯅ ꯀꯩꯗꯧꯔꯦ ꯌꯨꯝꯗ ꯑꯃꯨꯛ ꯃꯥꯒꯤ ꯀꯤꯠꯅꯤꯒ ꯂꯤꯚꯔꯒꯤ ꯄ꯭ꯔꯣꯕ꯭ꯂꯦꯝꯁꯦ ꯑꯃꯨꯛ ꯀꯟꯅ ꯇꯧꯈꯠꯂꯛꯇꯅꯅꯦ ꯑꯁ ꯀꯣꯛ ꯉꯥꯎꯕꯅꯤ ꯀꯩꯅꯣ ꯍꯥꯏꯗꯤ ꯆꯦꯟꯅꯕ ꯍꯣꯠꯅꯕꯗ ꯑꯁꯣꯝꯒꯤ ꯑꯃꯨꯛ ꯆꯦꯟ ꯑꯩꯈꯣꯏ ꯃꯥꯒꯤ ꯑꯃꯨꯛ ꯆꯦꯜꯂꯨꯔꯅꯤ ꯍꯜꯂꯑꯅꯤ ꯑꯩꯒꯤ ꯍꯧꯗꯣꯡꯒꯤ ꯑꯃꯨꯛ ꯄꯨꯔꯅꯤ ꯍꯤꯗꯥꯛ ꯀꯥꯞꯄꯅꯤ ꯗ꯭ꯔꯤꯕ ꯑꯃꯨꯛ ꯌꯥꯜꯂꯣꯏ ꯍꯜꯂꯛꯑꯅꯤ ꯏꯚꯅꯤꯡꯗ ꯑꯃꯨꯛ ꯅꯨꯡꯗꯥꯡ ꯏꯃꯥꯒꯤ ꯑꯃꯨꯛ ꯆꯦꯟꯅꯤ ꯑꯁ ꯀꯩꯅꯣ ꯀꯦꯖꯤꯁꯦ ꯃꯔꯤ ꯇꯥꯏ ꯍꯥꯏꯕ ꯑꯩ ꯈꯪꯕ꯭ꯔꯥ ꯊꯥꯗꯨꯃꯗ ꯋꯥꯟ ꯃꯟ
ꯑꯣ
ꯍꯥꯏꯗꯤ ꯆꯥꯕ ꯁꯨꯡ ꯉꯝ ꯉꯝꯗ꯭ꯔꯕ ꯀꯣꯛꯁꯤꯗ ꯆꯥꯕꯁꯦ ꯑꯈꯈꯤꯗꯤ ꯆꯥꯅꯤꯡꯕꯒꯤ ꯀꯩꯅꯣꯁꯦ ꯑꯦꯄꯤꯇꯥꯏꯠ ꯑꯣꯏꯒꯤꯗ꯭ꯔꯦꯕ ꯇꯦꯟꯁꯟ ꯃꯌꯥꯝꯖꯤꯅ ꯍꯥꯏꯗꯤ ꯎꯕꯗ ꯗ꯭ꯔꯤꯁ꯭ꯌ ꯃꯌꯥꯝꯗꯣ ꯑꯃꯃꯨꯛ ꯑꯃꯃꯨꯛ ꯑꯃꯃꯨꯛ ꯇꯧꯔꯛꯄꯗꯨꯗꯗꯤ ꯄꯨꯔꯥ ꯀꯩꯅꯣꯝ ꯇꯧꯈ꯭ꯔꯦꯕ ꯑꯗꯨꯅ ꯗꯣꯛꯇꯔꯅ ꯍꯥꯏꯁꯦ ꯍꯧꯖꯤꯛ ꯆꯍꯤꯖꯦ ꯑꯌꯥꯝꯃꯥꯑꯕ ꯑꯍꯟꯖꯤꯡꯖꯤꯗꯤꯀꯣ ꯅꯣꯏ ꯃꯃꯥꯅ ꯂꯧꯒ ꯆꯠꯂꯤꯗꯣ ꯌꯥꯝ ꯐꯩꯌꯦ ꯍꯥꯏꯅꯤꯡꯉꯦ ꯑꯩꯒꯤ ꯋꯥꯗꯤꯀꯣ ꯍꯥꯏꯗꯤ ꯃꯣꯏꯗꯣ ꯃꯁꯥꯗꯣ ꯊꯕꯛꯇꯣ ꯈꯤꯇꯪ ꯋꯥ ꯊꯖꯔꯒ ꯍꯨꯃꯥꯡ ꯇꯥꯒ꯭ꯔꯀꯥꯟꯗ ꯆꯥꯕꯖꯦ ꯁꯤꯗꯤ ꯑꯃꯨꯛ ꯄ꯭ꯔꯣꯕ꯭ꯂꯦꯝ ꯂꯩꯇꯦꯕ ꯎꯝ ꯑꯗꯨ ꯅꯠꯇꯕꯤꯗ ꯁꯨꯝ ꯑꯣꯐꯤꯁꯀꯨꯝꯕ ꯆꯠꯂꯒ ꯅꯠꯇ꯭ꯔꯒ ꯌꯨꯝꯗ ꯁꯨꯝ ꯂꯩꯁꯜꯂꯒ ꯆꯥꯥꯁꯜꯂ ꯊꯛꯆꯜꯂꯒ ꯍꯨꯃꯥꯡꯗꯤ ꯁꯨꯊꯣꯛ ꯊꯣꯛꯇꯕꯁꯦ
ꯁꯤꯅꯦꯕ ꯌꯥꯝ ꯄ꯭ꯔꯣꯕ꯭ꯂꯦꯝ ꯑꯣꯏꯔꯤꯁꯦ
ꯃꯥꯅꯦ ꯍꯧꯖꯤꯛꯇꯤ ꯌꯥꯗ꯭ꯔꯕꯅꯤ ꯑꯦꯛꯁꯔꯁꯥꯏꯁ ꯇꯧ ꯗ꯭ꯔꯗꯤꯕ ꯀꯗꯥꯏ ꯆꯥꯖꯤꯜꯂꯤꯕ ꯆꯤꯟꯖꯥꯛ ꯇꯧꯔꯦ ꯒ꯭ꯌꯥꯟ ꯃꯦꯟ ꯑꯝ ꯇꯥꯗꯦ ꯍꯤꯗꯥꯛ ꯀꯥꯄꯄꯥ ꯉꯇ ꯑꯣꯏꯔꯃꯤꯅ
ꯃꯥꯅꯦ ꯑꯗꯨꯅꯦ ꯑꯈꯣ ꯑꯩꯅ ꯈꯜꯂꯤꯅꯦ ꯑꯩꯈꯣꯏꯁꯨ ꯉꯥꯏꯔꯦ ꯆꯍꯤꯖꯦ ꯍꯧꯖꯤꯛ ꯑꯩꯈꯣꯏ ꯅꯤꯐꯨ ꯌꯥꯡꯈꯩ ꯁꯨꯗ꯭ꯔꯤꯕꯒꯤ ꯀꯩꯁꯨ ꯅꯥꯗꯕꯣꯏ ꯈꯟꯖꯕꯩ ꯋꯥꯅꯦꯕ ꯋꯥꯈꯟꯗ ꯑꯗꯨ ꯅꯣꯏꯗꯤ ꯑꯃꯨꯛ ꯑꯉꯥꯡ ꯑꯣꯏꯔꯤꯅꯤꯅ ꯐꯩꯌꯦꯕ ꯆꯍꯤ ꯀꯨꯟ ꯃꯉꯥ ꯌꯧꯗ꯭ꯔꯤꯕꯒꯤ ꯑꯗꯨꯅꯦ ꯑꯗꯣ ꯑꯉꯥꯡꯗꯨꯁꯨꯅꯦ ꯄ꯭ꯔꯤꯗꯥꯏꯕꯦꯇꯤꯛ ꯂꯩꯕ ꯌꯥꯝ ꯂꯩꯅꯔꯦꯕ ꯍꯧꯖꯤꯛꯀꯥꯟꯁꯦ
ꯂꯩ ꯍꯟꯗꯛ ꯀꯩꯅꯣꯗ ꯈꯪꯒꯦ ꯑꯩꯈꯣꯏ ꯕꯥꯒꯤ ꯃꯅꯥꯎꯅꯨ ꯄꯤꯁꯦ ꯃꯥꯒꯤ ꯃꯅꯥꯎ ꯅꯨꯨꯄꯤ ꯑꯇꯣꯝꯕꯤꯁꯦ ꯁꯤ ꯅꯨꯄꯥꯁꯤꯅ ꯍꯟꯗꯛ ꯍꯟꯗꯛ ꯅꯠꯇꯦ ꯃꯃꯥꯡ ꯆꯍꯤ ꯀꯤꯠꯅꯤ ꯇ꯭ꯔꯥꯟꯁꯄ꯭ꯂꯥꯟ ꯇꯧꯔꯤꯅꯦꯕ ꯍꯟꯗꯛ ꯐꯦꯜ ꯑꯅꯤꯃꯛ ꯐꯦꯟ ꯑꯣꯏꯕꯩ ꯇ꯭ꯔꯥꯟꯁꯄ꯭ꯂꯥꯟ ꯇꯩꯅꯤ ꯑꯗꯨꯏ ꯃꯇꯝꯗ ꯃꯥꯥꯏ ꯗꯥꯏꯂꯥꯏꯁꯤꯁ ꯇꯧꯕ ꯆꯠꯄ ꯃꯇꯝꯗ ꯑꯗꯨꯝ ꯆꯍꯤ ꯇꯔꯥꯇꯦꯠ ꯁꯨꯕ ꯑꯉꯥꯡ ꯀꯤꯠꯅꯤ ꯑꯅꯤꯃꯛ ꯐꯦꯜ ꯑꯣꯏꯕꯩ ꯄꯨꯈꯠꯂꯛꯏ ꯑꯗꯩ ꯆꯍꯤ ꯀꯨꯟꯇꯔꯨꯛ ꯀꯨꯟꯇꯔꯦꯠꯁꯨꯕ ꯑꯗꯨ ꯑꯩ ꯅꯍꯥꯟꯅ ꯍꯦꯟꯅ ꯑꯗꯨꯝ ꯈꯪꯗꯦꯅ ꯅꯨꯡꯉꯥꯏꯇꯦ ꯃꯣꯏꯗꯨ ꯄꯨꯔꯥ ꯀꯤꯠꯅꯤ ꯑꯅꯤꯃꯛ ꯁꯦꯟꯅꯔꯒ
ꯃꯥꯅꯦ
ꯀ꯭ꯂꯥꯁ ꯑꯉꯥꯡ ꯆꯍꯤ ꯇꯔꯥ ꯇꯨꯛꯀꯤ ꯑꯃ ꯄꯨꯈꯠꯂꯛꯄꯗꯨꯗꯤ ꯄꯨꯔꯥ ꯀꯤꯠꯅꯤꯗ ꯑꯃꯨꯛ ꯌꯥꯗ꯭ꯔꯦ ꯑꯗꯨꯝ ꯇ꯭ꯔꯥꯟꯁꯄ꯭ꯂꯥꯟ ꯇꯧꯕꯁꯨ ꯌꯥꯗꯕꯤ ꯑꯗꯨꯝ ꯈꯪꯗꯦ ꯑꯗꯨ ꯅꯨꯡꯉꯥꯏꯇꯦꯕ ꯌꯥꯝ
ꯍꯥꯏꯗꯤ ꯑꯍꯟ ꯑꯣꯏꯔꯒ ꯑꯩꯈꯣꯏꯒꯤ ꯃꯇꯝ ꯂꯣꯏꯔꯒꯀꯣ ꯍꯥꯏꯗꯤ ꯑꯗꯨꯝ ꯅꯥꯔ ꯑꯗꯨꯅ ꯑꯗꯨꯅ ꯃꯑꯣꯡꯉꯝꯅꯦꯕ ꯃꯔꯛ ꯁꯔꯛ ꯇꯧꯔꯛꯄꯁꯦ ꯍꯥꯏꯗꯤ ꯅꯨꯡꯉꯥꯏꯇꯦꯕ ꯀꯩꯅꯣꯐꯧꯅꯤ ꯁꯦꯡꯅ ꯍꯥꯏ ꯍꯥꯏꯔꯒ ꯑꯍꯟ ꯐꯥꯎꯗ ꯑꯩꯈꯣꯏꯗꯤ ꯂꯩꯍꯟꯅꯤꯡꯉꯤꯅꯦꯕ ꯌꯥꯔꯒꯗꯤ ꯐꯝꯗꯪ ꯐꯝꯕꯤꯔꯁꯨ ꯃꯣꯏꯁꯦ ꯂꯩꯔꯒ ꯅꯨꯡꯉꯥꯏꯖꯩꯅꯤꯗꯅꯀꯣ ꯀꯩꯝ ꯁꯨꯕꯤꯗ꯭ꯔꯁꯨ ꯌꯥꯔꯦꯅ ꯈꯟꯖꯩꯅꯦꯕ ꯃꯅꯨꯡ ꯃꯇꯝꯆꯥ ꯆꯥꯗꯅ ꯁꯨꯃꯥꯏꯅ
ꯇꯧꯕꯁꯦ ꯁꯤ ꯌꯥꯝ ꯇꯧꯈꯠꯂꯛꯑꯦꯕ ꯍꯧꯖꯤꯛ ꯀꯥꯟꯁꯦ ꯆꯤꯟꯖꯥꯛꯁꯤꯅ ꯆꯔꯥ ꯈꯪꯗꯦ ꯅꯣꯏꯗꯤ ꯍꯤꯡꯒꯣꯟ ꯑꯥ ꯅꯣꯏꯗꯤ ꯍꯤꯡꯒꯣꯜꯒ ꯀꯣꯏꯗ꯭ꯔꯣ ꯀꯣꯏꯕ꯭ꯔꯣ
ꯍꯤꯡꯒꯣꯜ ꯍꯣꯏ ꯏꯁꯥ ꯍꯤꯡꯒꯣꯜ ꯑꯣꯏꯅꯗꯤ ꯂꯩꯇ ꯠꯇ꯭ꯔꯦꯕ ꯑꯗꯨ ꯂꯧ ꯂꯩꯌꯦꯕ ꯑꯩꯈꯣꯏ ꯂꯧꯗ ꯑꯗꯨꯝꯕꯨꯗꯤ ꯊꯥꯏ ꯑꯗꯩꯒꯨꯝꯕ ꯂꯧ ꯂꯣꯛꯄ ꯂꯣꯏꯕꯒ ꯏꯁꯩ ꯆꯥꯅꯕ ꯇꯤꯜꯍꯧ ꯑꯂꯨꯗꯤ ꯑꯗꯨꯝ ꯑꯩꯈꯣꯏ ꯂꯧꯗ ꯊꯥꯖꯔꯦ ꯑꯗꯨꯝꯕꯗꯤ ꯂꯩꯇꯦꯕ ꯑꯗꯨꯒ ꯃꯅꯥ ꯃꯁꯤꯡꯗꯤ ꯑꯃꯨꯛ ꯈꯔ ꯂꯩ
ꯑꯗꯨ ꯐꯩꯅꯦ ꯗꯕꯜ ꯀ꯭ꯔꯣꯞꯄꯤꯡ ꯇꯧꯕꯒꯤ ꯇꯥꯏꯞꯇꯅꯤꯅꯦ
ꯎꯝ ꯑꯗꯨꯕꯨꯗꯤ ꯇꯧꯋꯦ ꯑꯗꯨ ꯍꯪꯒꯥꯝꯒꯨꯝꯕ ꯀꯩꯒꯨꯝꯕꯗꯤ ꯌꯥꯝ ꯊꯥꯏ ꯑꯗꯣ ꯍꯟꯗꯛꯇꯤ ꯂꯦꯟꯅ ꯂꯧꯈꯤꯗ꯭ꯔꯦ ꯑꯃ ꯑꯉꯝꯗꯤ
ꯇꯥꯕꯗꯣ ꯅꯣꯏꯔꯣꯝ ꯌꯥꯎꯕ꯭ꯔꯥ
ꯏ ꯑꯁ ꯑꯩꯈꯣꯏꯔꯣꯝꯗꯗꯤ ꯄꯨꯔꯥ ꯂꯅꯤ ꯅꯨꯃꯤꯠ ꯑꯅꯤ ꯑꯍꯨꯝꯂꯛ ꯇꯥꯈꯤꯗ ꯄꯦꯔꯥ ꯀꯥꯏꯈꯤꯗ ꯄꯣꯠ ꯌꯥꯝ ꯃꯥꯡꯅꯩ ꯑꯂꯨ ꯁꯨꯕ ꯑꯗꯨꯒꯤ ꯉꯟꯅ ꯃꯅꯥꯗꯨ ꯂꯣꯏ ꯊꯥꯗꯠꯈ꯭ꯔꯕ ꯑꯗꯨꯒꯤ ꯉꯟꯅ ꯂꯣꯛꯅꯕꯩꯕ ꯃꯁꯤꯡ ꯐꯥꯅꯗꯕꯩ ꯀꯨꯏꯅꯗꯤ ꯊꯝꯃꯃꯨ ꯌꯥꯗ꯭ꯔꯦ ꯄꯣꯠ ꯃꯈꯩ
ꯃꯥꯅꯤ ꯃꯥꯅꯤ ꯑꯥ ꯑꯩꯁꯦ ꯑꯗꯨ ꯕꯤꯔꯌꯥꯅꯤꯅꯦ ꯀꯛꯁꯤꯡꯤꯡꯁꯤꯁꯨ ꯑꯩꯈꯣꯏꯅ ꯁꯦꯝꯉꯨꯕ ꯉꯝꯗꯕꯤꯗ ꯃꯍꯧꯁꯥꯒꯤ ꯀꯗꯧꯅ ꯇꯧꯔꯛꯄꯁꯦ
ꯎꯝ ꯍꯧꯖꯤ ꯍꯧꯖꯤꯛꯅ ꯑꯃꯨꯛ ꯅꯣꯡ ꯇꯥꯗ꯭ꯔꯦ ꯑꯗꯨꯅ ꯄꯨꯔꯥ ꯂꯧꯗꯗꯤ ꯕꯦꯔꯥ ꯀꯥꯔꯅꯤ ꯂꯩꯅꯍꯧꯔꯤꯁꯤꯦ ꯑꯩꯈꯣꯏ ꯀꯥꯡꯕꯨꯗꯤ ꯍꯨꯟꯕꯨꯗꯤ ꯍꯨꯜꯍꯧꯔꯕꯅꯤ
ꯎꯝ ꯅꯣꯡꯁꯤ ꯀꯩꯅꯣ ꯇꯥꯗꯧ ꯃꯇꯝꯗꯅ ꯇꯥꯗꯦ ꯇꯥꯔꯣꯏꯗꯕ ꯃꯇꯝꯗꯅ ꯍꯌꯦꯡ ꯤ ꯈꯈꯤꯇꯪ ꯇꯥꯈꯠꯂꯛꯀꯗꯣꯏꯅꯤ ꯀꯩ ꯍꯥꯏꯒꯦ ꯐꯧꯒ ꯑꯃ ꯈꯥꯎꯗꯠꯂꯒ ꯊꯝꯕ ꯇꯥꯏꯃꯤꯡꯗꯣ
ꯑꯗꯨꯗ ꯇꯥꯔꯛꯑꯅꯤ ꯃꯃꯥꯡꯁꯨꯅꯤ ꯇꯧꯒ꯭ꯔꯤꯁꯤ ꯃꯃꯥꯡꯁꯨ ꯇꯧꯒ꯭ꯔꯤꯝꯅꯤ ꯑꯗꯨꯃꯥꯏꯅ
ꯑꯣ ꯋꯦꯗꯔꯁꯦ ꯀ꯭ꯂꯥꯏꯃꯦꯠꯁꯦ ꯄꯨꯔꯥ ꯀꯩꯅꯣꯅꯤꯀꯣ ꯃꯣꯏꯁꯨ ꯐꯤꯕꯝ ꯑꯃ ꯆꯥꯗ꯭ꯔꯦꯕ
ꯎꯝ
ꯊꯥꯏꯅꯒꯤ ꯇꯥꯏꯞꯇ ꯇꯧꯗ꯭ꯔꯦ ꯍꯥꯏꯕ ꯑꯩ ꯉ ꯑꯗꯨ ꯅꯣꯏꯗꯤ ꯁꯨꯃꯥꯏꯅ ꯍꯥꯏꯔꯣ ꯍꯥꯏꯔꯣ
ꯍꯥꯏꯗꯤ ꯑꯗꯨ ꯃꯅꯤꯄꯨꯔꯁꯤ ꯀꯩ ꯍꯥꯏꯅꯤ ꯋꯦꯗꯔꯁꯤ ꯄꯨꯔꯥ ꯆꯦꯟꯖ ꯇꯧꯋꯦ ꯑꯌꯥꯝꯕ ꯁꯥꯔꯒ ꯑꯗꯨꯝ ꯂꯩꯕꯩ ꯃꯑꯣꯡ ꯂꯩꯒꯅꯦꯦꯕ ꯅꯤꯡꯊꯝꯊꯥ ꯀꯩꯁꯨ ꯏꯪꯗ꯭ꯔꯤ ꯀꯩꯅꯣ ꯍꯧꯖꯤꯛ ꯃꯅꯤꯄꯨꯔꯗ ꯅꯍꯥꯟꯋꯥꯏ ꯌꯥꯝ ꯏꯪꯉꯝꯕꯗꯣ ꯏꯪꯗꯔꯦꯕ
ꯊꯥ ꯑꯃꯒꯨꯝꯕ ꯑꯅꯤꯒꯨꯝꯕꯩ ꯃꯌꯥ ꯑꯅꯤ ꯍꯥꯏꯁꯦ ꯌꯥꯝꯅ ꯅꯠꯇꯦ ꯗꯤꯁꯦꯝꯕꯔꯗꯤ ꯏꯪꯗꯦ ꯖꯅꯋꯥꯔꯤꯗꯣ ꯅꯨꯡꯁꯤꯠ ꯈꯔ ꯁꯤꯠꯄ ꯇꯥꯏꯞ ꯇꯧꯕꯗꯣ ꯑꯥ ꯑꯥ ꯑꯗꯨꯋꯥꯏꯗꯣ ꯈꯇꯪ ꯏꯪꯉꯤꯀꯣ ꯑꯗꯨꯅ ꯑꯗꯩꯗꯤ ꯍꯦꯛꯇ ꯏꯪꯕ ꯑꯃ ꯑꯃ ꯈꯝꯊꯅꯩ ꯂꯩꯆꯤꯟ ꯒꯥꯔꯣꯏꯕꯤ ꯊꯥꯕꯤꯗꯣ
ꯇꯧꯈꯤꯗ꯭ꯔꯦ
ꯑꯗꯨꯁꯨꯨꯡ ꯇꯧꯗꯧꯈꯤꯗ꯭ꯔꯦ ꯍꯥꯏꯕ ꯂꯩꯆꯤꯟꯁꯦ ꯑꯩꯈꯣꯏ ꯄꯨꯡ ꯑꯃ ꯑꯅꯤꯐꯧ ꯊꯥꯗꯥꯏꯅꯦ ꯑꯌꯨꯛꯇꯒꯤ ꯑꯗꯨ ꯇꯧꯕ꯭ꯔꯥꯅꯦ
ꯑꯗꯣ ꯍꯟꯗꯛꯄꯨꯗꯤ ꯑꯩꯈꯣꯏ ꯈꯔ ꯊꯥꯈꯤ ꯄꯨꯡ ꯇꯔꯥꯃꯥꯊꯣꯏ ꯕꯥꯔꯣ ꯋꯥꯡ ꯀꯛꯆꯤꯡꯗ ꯅꯨꯡꯁꯤꯤ ꯊꯣꯛꯇꯕꯤ ꯑꯗꯨꯒ ꯁꯣꯝ ꯏꯝꯐꯥꯜ ꯂꯣꯝ ꯀ ꯂꯥꯛꯀꯥꯟꯗ ꯊꯧꯕꯥꯜꯅꯤꯩꯅ ꯅꯨꯡꯁꯥ ꯅꯨꯡ ꯁꯥ ꯂꯟꯕꯤꯕꯅꯤ ꯑꯅꯛꯄꯗꯤ ꯈꯔ ꯇꯧꯋꯦꯣꯏꯗꯤ
ꯍꯣꯏ ꯍꯣꯏ ꯍꯣꯏ ꯑꯗꯣ ꯑꯩꯅ ꯁꯨꯝ ꯈꯜꯂꯤꯅꯦ ꯊꯥ ꯑꯅꯤꯗꯪ ꯏꯪꯕꯗꯨꯗ ꯇꯤꯈꯠꯇꯅ ꯏꯪꯖꯟꯕꯤ ꯑꯃ ꯆꯤꯡꯖꯟꯒꯩ ꯏꯪꯕꯤ ꯇꯧꯗꯣꯏꯖꯥꯠꯂꯥ ꯀꯥꯏꯅ ꯈꯜꯂꯦꯕ ꯍꯥꯏꯗꯤ ꯆꯥꯡ ꯅꯥꯏꯔꯛꯇ꯭ꯔꯕꯅꯤꯅ ꯑꯩꯈꯣꯏꯒꯤ ꯕꯦꯂꯦꯟꯁ ꯄꯨꯔꯛꯇꯕꯒꯤ ꯑꯃ ꯇꯧꯕꯗꯣ ꯈꯪꯏꯪ ꯈꯪꯏꯪ ꯏꯪꯕꯤꯗꯣ ꯑꯗꯨꯅꯦꯕ ꯐꯔꯛ ꯇꯥꯗꯣꯏꯁꯦ ꯃꯤꯗ ꯅꯥꯗꯣꯏꯁꯦ
ꯎꯝ ꯎꯝ
ꯑꯗꯣ ꯅꯣꯏꯒꯤ ꯀꯩꯅꯣꯗꯣ ꯀꯩ ꯍꯥꯏꯒꯦ ꯇꯤꯜꯍꯧꯒꯨꯝꯕ ꯆꯅꯝꯒꯨꯝꯕ ꯊꯥꯕꯁꯤꯗꯤ ꯏꯁꯤꯡ ꯌꯥꯝ ꯃꯔꯥꯡ ꯀꯥꯏꯗ꯭ꯔꯁꯨ ꯌꯥꯕ꯭ꯔꯥ ꯀꯃꯥꯏꯅ ꯇꯧꯋꯦ
ꯇꯤꯜꯍꯧ ꯆꯅꯝꯗꯤ ꯑꯂꯨꯗꯤ ꯀꯩꯁꯨ ꯌꯥꯏꯑꯦꯕ ꯇꯤꯜꯍꯧ ꯇꯤꯜꯍꯧ ꯁꯟꯝꯗꯤ ꯑꯃꯨꯛ ꯌꯥꯗꯦ ꯑꯗꯨ ꯌꯥꯗꯦ ꯍꯥꯏꯁꯦ ꯑꯩꯈꯣꯏꯁꯦ ꯑꯃꯨꯛ ꯏꯊꯩ ꯆꯥꯏꯑꯕ ꯑꯗꯨꯅ ꯏꯁꯤꯡꯒꯤꯗꯤ ꯋꯥꯠꯇꯕ ꯑꯩꯈꯣꯏꯅ ꯑꯃꯨꯛ ꯑꯗꯨꯝ ꯏꯁꯤꯡ ꯑꯗꯨ ꯈꯣꯡ ꯆꯦꯟꯕꯅꯤꯅ ꯑꯗꯨꯗꯩ ꯑꯗꯨꯝ ꯗꯥꯝ ꯐꯠꯇ ꯊꯤꯡꯒꯠꯂꯅꯤ ꯑꯗꯨꯒ ꯑꯗꯨꯝ ꯑꯗꯨꯝ ꯃꯇꯣꯝꯗ ꯑꯗꯨꯝ ꯊꯥꯖꯤꯜꯂꯒ ꯗ꯭ꯔꯦꯟꯗ ꯄꯨꯔꯒ ꯑꯗꯨꯝ ꯊꯥꯖꯤꯟꯕ ꯌꯥꯕ ꯑꯗꯨꯝꯕꯩꯕꯨꯗꯤ ꯅꯨꯡꯉꯥꯏ ꯄꯣꯠ ꯆꯩ ꯊꯥꯕꯩꯁꯤꯗꯤ ꯂꯣꯏꯅ ꯅꯨꯡꯉꯥꯏꯔꯦ
ꯑꯣ ꯑꯣ ꯑꯣ ꯑꯣ ꯑꯗꯨꯗꯤ ꯐꯩꯅꯦ ꯑꯗꯨꯗꯤ ꯑꯩꯈꯣꯏ ꯁꯣꯝꯒꯤꯅꯅꯦ ꯂꯧꯕꯨꯛꯁꯦ ꯂꯩꯔꯒꯁꯨ ꯑꯗꯨꯃꯥꯏꯅ ꯇꯧꯅꯤꯡꯉꯥꯏ ꯊꯕꯛꯁꯦ ꯑꯝꯇ ꯌꯥꯎꯗꯦꯕ ꯇꯧꯗꯕꯅꯤꯅ ꯈꯔ ꯈꯔ ꯈꯔ ꯀꯪ ꯂꯩꯀꯥꯟꯗ ꯄꯣꯠ ꯀꯃꯥꯏꯅ ꯊꯥꯅꯤ ꯅꯠꯇ꯭ꯔꯥ ꯑꯗꯨꯅ ꯑꯗꯨꯝ ꯃꯥꯡꯉꯦꯕ ꯌꯨꯝ ꯃꯅꯥꯛ ꯅꯛꯏꯁꯦ ꯀꯩꯝ ꯇꯧꯕ ꯉꯝꯗꯦꯕ ꯂꯧꯕꯨꯛꯁꯦ ꯁꯤꯖꯤꯟꯅꯅꯤꯡꯉꯥꯏꯁꯦ ꯑꯗꯣ ꯅꯣꯏ ꯑꯗꯨꯃꯥꯏꯅ ꯇꯧꯔꯤꯗꯨꯕꯨꯗꯤ ꯌꯥꯝ ꯐꯩ ꯑꯗꯣ ꯑꯃꯔꯣꯝꯗ ꯍꯥꯏꯔꯗꯤ ꯁꯤ ꯁꯔꯀꯥꯔꯒ ꯁꯔꯀꯥꯔꯅꯁꯨ ꯑꯗꯨꯝ ꯌꯦꯡꯁꯤꯟꯕꯤꯕ ꯌꯥꯔꯤ ꯄꯣꯠꯅꯦꯕ ꯐꯖꯅ ꯏꯊꯩ ꯂꯧ ꯈꯣꯡꯁꯦ ꯄꯤꯕꯤꯔꯒꯗꯤ ꯂꯝꯁꯦ ꯃꯥꯡꯗꯕꯤꯗ ꯍꯥꯏꯗꯤ ꯀꯩꯅꯣꯝ ꯑꯃꯃꯨꯛ ꯊꯥꯍꯧ ꯍꯥꯏꯗꯤ ꯂꯧ ꯍꯥꯏꯁꯦ ꯆꯍꯤ ꯆꯨꯞꯄ ꯂꯧ ꯍꯧꯕ ꯅꯠꯇꯦꯗꯅꯀꯣ ꯑꯗꯨꯅ ꯃꯥ ꯂꯣꯏꯈ꯭ꯔꯀꯥꯟꯗ ꯑꯗꯨꯃꯥꯏꯅ ꯇꯧꯒꯗꯕꯅꯦꯕ
ꯎꯝ
ꯑꯗ ꯅꯣꯏ ꯑꯗꯨꯃꯥꯏꯅ ꯇꯧꯔꯤꯗꯣ ꯌꯥꯝ ꯐꯩꯌꯦ ꯑꯃꯔꯣꯝꯗ ꯍꯥꯏꯔꯨꯔꯒꯗꯤ ꯑꯁ ꯑꯩꯈꯣꯏ ꯁꯣꯝꯗꯗꯤ ꯂꯣꯏꯔꯦ ꯀꯩꯝ ꯀꯥꯟꯅꯗꯦ ꯑꯗꯨꯝ ꯀꯔꯛ ꯀꯔꯛ ꯀꯪꯉꯒꯅꯤ ꯂꯩꯗꯣꯏꯁꯦ
ꯑꯩꯈꯣꯏ ꯔꯣꯝꯗꯕꯨꯗꯤ ꯂꯣꯏ ꯊꯥꯅꯔꯦ ꯑꯗꯨꯝ ꯍꯪꯒꯥꯝ ꯍꯥꯏꯗꯤ ꯏꯁꯤꯡ ꯃꯌꯥꯏ ꯈꯤꯇꯪ ꯆꯪꯕ ꯏꯁꯤꯡ ꯊꯥꯖꯤꯟꯕ ꯈꯤꯇꯪ ꯐꯔꯛ ꯇꯥꯕ ꯃꯐꯝꯗ ꯑꯗꯨꯝ ꯍꯪꯒꯥꯝ ꯑꯣꯏꯣꯏꯔꯁꯨ ꯍꯨꯟꯅꯈ꯭ꯔꯅꯤ ꯑꯗꯨꯒ ꯑꯗꯨꯅ ꯅꯠꯇꯕ ꯃꯄꯥꯟ ꯍꯥꯏꯗꯤ ꯑꯌꯥꯝꯕ ꯑꯗꯨꯝ ꯑꯩꯈꯣꯏ ꯏꯁꯤꯡ ꯑꯗꯨꯝ ꯆꯥꯅꯕ ꯍꯥꯏꯇꯥꯔꯦ ꯃꯁꯥ ꯃꯁꯥꯒꯤ ꯆꯥꯅꯕꯗꯤ ꯂꯣꯏ ꯊꯥꯅꯔꯦ ꯑꯌꯥꯝꯥꯛ ꯑꯗꯨ ꯂꯧ ꯂꯧꯗ
ꯑꯗꯨꯅ ꯐꯩꯅꯤꯅꯦ
ꯎꯝ ꯅꯣꯏꯒꯤ ꯍꯤꯗꯥꯛꯁꯨ ꯎꯝ ꯍꯤꯗꯥꯛ ꯅꯨꯡꯉꯥꯡꯁꯨ ꯌꯥꯝ ꯀꯥꯞꯇ꯭ꯔꯦ ꯏꯁꯥꯅ ꯆꯥꯗ꯭ꯔꯣꯕꯅꯤꯅ ꯑꯗꯨꯅ ꯈꯔ ꯈꯔ ꯗꯤ ꯇꯧꯔꯛ
ꯎꯝ ꯑꯗꯣ ꯅꯣꯏ ꯀꯩꯅꯣ ꯇꯧꯕꯁꯦ ꯅꯨꯃꯤꯠꯂꯩꯒꯨꯝꯕ ꯊꯥꯔꯤꯁꯦ ꯑꯩꯈꯣꯏ ꯃꯅꯤꯄꯨꯔꯗꯗꯤ ꯀꯩꯅꯣ ꯇꯧꯋꯦ ꯍꯥꯏꯅꯦꯍꯦ ꯆꯥꯕꯒꯤ ꯑꯣꯏꯗꯦ ꯍꯥꯏꯅꯦ ꯊꯥꯎ ꯁꯨꯡꯕ ꯑꯌꯥꯝꯕ ꯇꯧꯋꯦ ꯍꯥꯏ ꯆꯨꯝꯖꯜꯂ ꯁꯤꯕꯣ
ꯍꯣꯏ ꯊꯥꯎ ꯁꯨꯝꯕꯩꯅꯦꯕ ꯑꯗꯣ ꯍꯥꯏꯕꯩ ꯋꯥꯅꯤꯗ ꯑꯩꯈꯣꯏꯁꯨ ꯃꯃꯥ ꯑꯩꯅ ꯁꯨꯝ ꯑꯩꯈꯣꯏ ꯃꯥꯏꯗ ꯑꯩꯈꯣꯏ ꯂꯧ ꯑꯃ ꯈꯔ ꯐ꯭ꯔꯤꯗ ꯂꯩꯕ ꯌꯥꯎꯕ ꯊꯥꯥꯁꯔꯗ ꯍꯪꯕ ꯑꯗꯨ ꯍꯪꯀꯥꯟꯗ ꯑꯃꯨꯛꯁꯨ ꯀꯩꯁꯨ ꯈꯜꯂꯤ ꯁꯨꯝ ꯌꯦꯡꯕ ꯂꯥꯛꯈ꯭ꯔ ꯑꯗꯨꯝ ꯄꯩꯁꯥ ꯍꯟꯖꯤꯜꯂꯦꯕ ꯈꯔ ꯑꯗꯨ ꯂꯥꯛꯇꯗꯤ ꯍꯥꯏꯕ ꯋꯥꯅꯤ ꯀꯩꯁꯨ ꯃꯅꯤꯄꯨꯔꯗ ꯅꯨꯃꯤꯠꯂꯩ ꯊꯥꯎ ꯆꯥꯟꯅꯗꯦꯗꯅ ꯀꯩꯁꯨ ꯃꯌꯥꯝ ꯌꯣꯜꯂꯤ ꯄꯣꯠꯅꯦꯕ ꯀꯩꯁꯨ ꯆꯥꯟꯅꯗꯦꯕ ꯑꯗꯨꯅ ꯊꯥꯔꯣꯅꯤ ꯑꯗꯩꯗꯤ ꯃꯔꯨ ꯇꯛꯄꯗꯁꯨ ꯈꯣꯛꯑ ꯄꯤꯔꯛꯑꯣ ꯍꯥꯏꯌꯦꯕ ꯃꯔꯨ